ꯑꯣ
ꯍꯜꯂꯣ ꯇꯥꯕ ꯆꯦ
ꯇꯥꯔꯦ ꯇꯥꯔꯦ
ꯑꯣ ꯑꯣ ꯑꯗꯨꯃꯥꯏꯅ ꯍꯟꯖꯟ ꯍꯟꯖꯤꯟ ꯇꯧꯕꯗ ꯀꯩꯅꯣ ꯁꯨꯖꯟꯒꯔꯦ ꯑꯍꯨꯝ ꯗ ꯉꯥꯏꯔꯦ ꯍꯧꯖꯤꯛ ꯏꯆꯦꯗ ꯇꯧꯕꯗꯣ
ꯑꯥ
ꯖꯦꯔꯣꯗ ꯆꯠꯄꯤꯗ ꯑꯃꯨꯛꯀ ꯆꯠꯈ꯭ꯔꯦ ꯑꯁꯤ ꯌꯥꯝ ꯆꯠꯂꯦꯕꯣ ꯍꯟꯗꯛꯇꯤ
ꯑꯗꯨ ꯔꯤꯐ꯭ꯔꯦꯁ ꯇꯧꯋ ꯑꯗꯨꯃꯥꯏꯅ ꯇꯧꯔꯝꯃꯗꯤ ꯌꯥꯗꯗꯤ
ꯍꯥꯥ
ꯑꯗꯨꯝ ꯔꯤꯐ꯭ꯔꯦꯁ ꯇꯧꯕ ꯈꯣꯠꯄ ꯇꯧꯑꯣꯕ
ꯎꯝ ꯔꯤꯐ꯭ꯔꯦꯁ ꯇꯧꯕ ꯀꯥꯟꯗꯅꯦ ꯍꯧꯖꯤꯛꯀꯤꯗꯨꯣ ꯇꯥꯛꯁꯇꯣ ꯖꯦꯔꯣꯗ ꯁꯕꯃꯤꯠ ꯇꯧꯊꯣꯛꯈ꯭ꯔꯦꯕ ꯁꯣꯝꯗ
ꯀꯩꯒꯤ ꯑꯣꯏꯖꯠꯅꯣ
ꯈꯪ ꯍꯥꯟꯅ ꯃꯔꯤ ꯁꯨꯈ꯭ꯔꯦꯕ ꯑꯩꯒꯤꯗꯣ ꯑꯗꯨ ꯁꯤꯒ ꯍꯟꯗꯛꯀꯤꯗꯨꯒ ꯃꯉꯥ ꯁꯨꯗꯣꯏꯕ ꯉꯥꯛꯇꯪ ꯍꯥꯏꯈ꯭ꯔꯦ
ꯑꯩꯒꯤꯅ ꯑꯃꯨꯛ ꯑꯍꯨꯝꯇꯪ ꯉꯥꯏꯗꯣꯏꯕ
ꯎꯝ ꯑꯗꯣ ꯑꯍꯨꯝꯗꯣ ꯀꯩꯅꯣ ꯇꯧꯁꯟꯈ꯭ꯔꯦꯕ ꯑ ꯑꯍꯨꯝ ꯑꯁꯤꯒ ꯃꯔꯤ ꯁꯨꯕ ꯑꯣꯏꯗꯣꯏꯕ ꯑꯃꯗꯣ ꯄꯥꯁꯟꯈ꯭ꯔꯕꯗꯣ ꯑꯗꯨꯃꯥꯏꯅ ꯑꯣꯏ
ꯑꯩꯅ ꯃꯔꯤ ꯁꯥꯒꯗꯕꯅꯦꯕ ꯃꯔꯤ ꯁꯥꯒꯗꯕꯅ ꯑꯃ ꯄꯁꯪꯈ꯭ꯔꯕꯅꯤꯅ ꯑꯍꯨꯝꯗꯪ ꯁꯥꯕ ꯇꯥꯔꯦꯗꯅ ꯇꯥꯗ꯭ꯔꯥ
ꯎꯝ ꯑꯗꯨꯃꯥꯏꯅ ꯑꯣꯏꯔꯝꯃꯅꯤ ꯑꯗꯨꯗꯤ ꯃꯤꯔꯝꯕꯔ
ꯅꯪꯗꯤ ꯀꯩꯅꯣꯗꯤ ꯁꯦꯃꯤꯅꯥꯗꯤ ꯀꯩꯗ ꯄꯥꯗꯣꯏꯕ
ꯍꯦꯃꯤꯟꯅꯔꯗꯨꯝ ꯀꯩꯅꯣꯗ ꯄꯥꯒꯦ ꯇꯧꯕꯅꯤ ꯁꯦꯀꯦꯟꯗꯔꯤ ꯚꯤꯔꯋꯦꯜꯒꯤꯗ ꯄꯥꯒꯦ ꯇꯧꯕꯅꯦꯕ ꯑꯍꯝ ꯒ꯭ꯌꯥꯟ ꯑꯝ ꯇꯥ ꯗ ꯂꯣꯏꯗꯦ ꯑ ꯁꯦꯀꯦꯟꯦꯗꯔꯤ ꯕꯤꯔꯌꯦꯜꯒꯤꯗ ꯁꯔꯨ ꯐꯨꯝꯕꯒꯤ ꯁꯦꯀꯦꯟꯗꯔꯤ ꯕꯤꯔꯋꯦꯜ ꯈ ꯐꯨꯝꯕ ꯑꯅꯤꯔꯛ ꯁꯨꯕ ꯂꯩꯔꯣꯟ ꯆꯟꯕꯒꯤꯗꯣ
ꯑꯥ
ꯑꯗꯨꯗ ꯄꯥꯒꯦ ꯇꯧꯕꯅꯦꯕ
ꯎꯝ
ꯑꯗꯣ ꯏꯕꯗꯣ ꯑꯁ ꯑꯣꯖꯥꯗ ꯉꯁꯥꯏ ꯍꯥꯏꯕꯗꯣ ꯑꯣꯖꯥꯅꯦ ꯊꯥ ꯊꯥꯇꯤꯗ ꯁꯝꯃꯤꯠ ꯇꯧꯑꯅ ꯇꯧꯗꯅ ꯍꯥꯏꯔ
ꯑꯗꯣ ꯑꯦꯞꯁꯇ꯭ꯔꯤꯛ ꯇꯧꯗꯣꯏꯔ ꯗꯥꯏꯔꯦꯛ ꯐꯨꯜ ꯑꯣꯏꯅ ꯇꯧꯗꯣꯏꯔꯕ ꯊꯥꯔꯇꯤꯒꯤꯒ
ꯈꯪꯗꯤꯌꯦ ꯑꯗꯨ ꯑꯦꯞꯁꯇ꯭ꯔꯦꯛ ꯑꯦꯞꯁꯇ꯭ꯔꯦꯛ ꯑꯣꯏꯔꯝꯃꯣꯏꯌꯦ ꯐꯨꯜ ꯑꯣꯏꯔꯝꯒꯅꯤꯌꯦ ꯃꯣꯏ ꯆꯦꯛ ꯇꯧꯅꯕ ꯍꯥꯏꯕꯅꯤꯅ ꯆꯦꯛ ꯇꯧꯅꯕ ꯍꯥꯏꯖꯤꯗꯤ
ꯎꯝ
ꯑꯦꯞꯁꯇ꯭ꯔꯤꯛꯇꯨ ꯑꯣꯏꯔꯗꯤ ꯂꯥꯏꯔꯦ ꯑꯦꯞꯁꯇ꯭ꯔꯤꯛꯇꯨ ꯅꯠꯇꯦ ꯆꯦ ꯄꯨꯟ ꯊꯥꯒꯠꯂꯛꯄꯤ ꯅꯠꯇ꯭ꯔꯣ ꯃꯣꯏꯅ ꯍꯥꯏꯗꯣ
ꯃꯣꯏꯅ ꯆꯦꯗꯤ ꯄꯨꯟꯅ ꯊꯥꯔꯛꯣꯏ ꯑꯩꯈꯣꯏꯅ ꯄꯨꯖꯗꯣꯏ ꯑꯣꯏꯔꯝꯅꯤ ꯈꯪꯗꯦ ꯒ꯭ꯌꯥꯟ ꯇꯥꯗꯦ ꯇꯧꯗꯣꯏꯖꯦ
ꯆꯦꯛ ꯇꯧꯗꯣꯏꯅꯦ ꯍꯥꯏ ꯑꯣꯖꯥꯅ ꯃꯣꯏꯅ ꯖꯨ ꯑꯃꯨꯛ ꯆꯦꯛ ꯇꯧꯒꯤꯗꯣꯏꯕ ꯑꯣꯏꯔꯕ꯭ꯔꯥ ꯈꯪꯗꯦ ꯑꯗꯣ ꯑꯩꯅ ꯍꯥꯏꯕ ꯀꯥꯟꯗ ꯒ꯭ꯌꯥꯟꯒ ꯇꯥꯗ
ꯎꯝ ꯅꯨꯡꯁꯥꯖꯤꯕꯨ ꯀꯝ ꯀꯔꯝ ꯀꯔꯝ ꯄꯥꯜꯂꯤꯒꯦ
ꯑꯗꯨꯝ ꯍꯤꯡꯉꯤ ꯍꯥꯏꯕꯗꯨꯗꯅꯤ ꯑꯣꯏꯔꯤꯁꯤ
ꯅꯨꯡꯁꯥꯖꯤꯗ
ꯎꯝ ꯅꯨꯡꯁꯥꯖꯤꯗ ꯄꯦꯟꯒꯩ
ꯌꯥꯝ ꯁꯥꯏ ꯍꯥꯏꯕ ꯅꯨꯡꯁꯥꯖꯦ ꯑꯃꯔꯣꯝꯗ
ꯆꯠꯊꯣꯛꯄ ꯀꯥꯟꯗꯗꯤ ꯌꯥꯝ ꯁꯥ
ꯎꯝ ꯊꯕꯛ ꯑꯃ ꯍꯦꯛ ꯆꯠꯊꯣꯛꯄꯗ ꯍꯜꯂꯛꯄꯗ ꯗꯝ ꯇꯥꯕꯗꯣ ꯍꯛꯆꯥꯡꯖꯦ ꯑꯗꯨ ꯑꯣꯏꯌꯦꯕ ꯍꯧꯖꯤꯛꯀꯥꯟ ꯅꯨꯡꯁꯥꯖꯦ ꯇ ꯄꯣꯛꯊꯣꯛꯈꯩ ꯃꯤꯖꯦ ꯄꯨꯔꯥ ꯑꯣꯠꯈꯩ ꯁꯥꯏ ꯍꯥꯏꯕ ꯑꯗꯩ ꯑꯃꯨꯛ ꯅꯨꯡꯁꯥ ꯁꯥꯅꯤ ꯑꯃꯨꯛ ꯅꯣꯡ ꯆꯨꯅꯤ ꯑꯃꯨꯛ ꯅꯣꯡ ꯆꯨꯅꯤ ꯄꯔ ꯏꯁꯥꯖꯦ ꯀꯩꯅꯣꯝ ꯇꯧꯕꯗꯣ
ꯎꯝ ꯅꯨꯁ ꯅꯨꯡꯁꯥ ꯆꯠꯂꯨꯔ ꯍꯜ ꯍꯜꯂꯛꯑꯒꯗꯤ ꯍꯦꯟꯅ ꯋꯥꯗꯅ ꯏꯁꯤꯡ ꯀꯩꯀꯩ ꯊꯛꯆꯟꯗꯕꯒꯤ
ꯎꯝ
ꯆꯥꯛ ꯊꯣꯡꯉꯕꯣ ꯏꯆꯦ
ꯆꯥꯛꯕꯨꯗꯤ ꯊꯣꯡꯉꯔꯣꯏꯌꯦ ꯀꯩꯅꯣ ꯇꯧꯔꯅꯤ ꯉꯁꯥꯏꯒꯤ ꯏꯃꯥꯟꯅꯕꯤꯒꯩ ꯌꯦꯟ ꯊꯣꯡꯕ ꯆꯥꯅꯍꯧꯕꯅꯦ ꯑꯩꯗꯤ ꯑꯗꯨꯝ ꯆꯦꯜꯂꯛꯑꯦꯕ ꯑꯍ ꯗꯨꯒꯤꯅꯤ ꯂꯩ
ꯑꯩ ꯆꯥꯛ
ꯀꯩ ꯃꯊꯦꯜ ꯊꯣꯡꯗꯣꯏꯅꯣ
ꯁꯤꯂꯥꯅ ꯊꯣꯡꯗꯣꯏꯅꯦ ꯍꯤꯟꯖꯥꯡ
ꯎꯝ ꯀꯩ ꯃꯊꯦꯜ
ꯈꯪꯗꯦ ꯁꯤꯜꯂꯥꯅ ꯊꯣꯡ ꯃꯥ ꯊꯣꯛꯖꯔꯛꯑꯅꯤ
ꯎꯝ
ꯑꯗꯨ ꯏꯆꯦꯗꯤ ꯀꯩꯗ ꯄꯥꯗꯣꯏꯅꯣ
ꯑꯩꯁꯦ ꯂꯥꯏ ꯍꯔꯥꯎꯕꯗ ꯇꯧꯍꯩꯗꯕꯁꯤꯡꯗ ꯄꯥꯗꯣꯏꯕ
ꯏꯆꯦꯒꯤꯇꯣ ꯌꯥꯝ ꯅꯨꯡꯉꯥꯏꯔꯝꯒꯅꯤ ꯇꯍꯣꯏꯕ ꯇꯧꯔꯣꯏꯗꯕꯗꯣ ꯌꯥꯝ ꯅꯨꯡꯉꯥꯏꯒꯗꯕ ꯃꯥꯜꯦ ꯍꯦ ꯍꯦ ꯍꯦ ꯍꯤ
ꯀꯣꯏꯁꯟ ꯃꯌꯥꯝ ꯂꯥꯛꯇꯣꯏꯅꯤꯅꯦ ꯏꯕꯦꯝꯃꯥ ꯑꯍ
ꯋꯥ
ꯑꯃꯅ ꯑꯃꯨꯛ ꯀꯩꯒꯤꯅꯣ ꯁꯤꯗꯤ ꯇꯧꯕ ꯌꯥꯕ꯭ꯔꯥ ꯁꯤꯗꯤ ꯇꯧꯗ ꯌꯥꯗꯕ꯭ꯔꯥ ꯑꯗꯨꯅ ꯀꯩꯒꯤ ꯀꯩꯗꯧꯕꯒꯤ ꯑꯗꯨ ꯇꯧꯕꯒꯤ ꯑꯗꯥ ꯇꯧꯕꯒꯤ ꯅꯥ ꯑꯩꯉꯣꯟꯗꯨꯗ ꯌꯦꯠꯂꯛꯀꯗꯣꯏꯅꯤ ꯈꯔ ꯈꯪꯕ ꯍꯩꯕ ꯑꯣꯖꯥ ꯈꯔꯅꯗꯤ
ꯍꯪꯅꯤꯡꯉꯥꯏ ꯃꯌꯥꯝ ꯑꯃ ꯑꯣꯏꯗꯣꯏꯅꯦꯕ ꯑꯣꯏꯁꯦ
ꯇ꯭ꯔꯦꯁꯨ ꯂꯩꯕ ꯑꯣꯏꯕ ꯃꯤꯅꯁꯨ
ꯎꯝ ꯍꯥꯏꯗꯤ ꯍꯦꯛ ꯍꯦꯛ ꯀꯩꯅꯣ ꯇꯧꯕ ꯀꯥꯟꯗ ꯈꯪꯅꯤꯡꯕ ꯀꯩꯅꯣ ꯑꯣꯏꯗꯅꯀꯣ ꯄꯤ ꯑꯩꯆ ꯗꯤꯑꯥ ꯑꯥ ꯑꯥ
ꯑꯣꯏ ꯑ ꯍꯨ
ꯇꯍꯣꯏꯕ ꯇꯍꯣꯗꯕꯗ ꯆꯦ ꯅꯪꯒꯤꯗꯣ ꯂꯣꯏꯃꯛ
ꯀꯣꯖꯜꯂꯣꯏ ꯈꯔ ꯑꯩ ꯇꯣ ꯆꯦꯞꯇꯔꯥꯏꯁꯦꯁꯟ ꯈꯥꯏꯗꯣꯛꯑꯦꯕ ꯑꯗꯣ ꯈꯔ ꯈꯔ ꯇꯧꯗꯣꯏꯅꯦ ꯃꯑꯣꯡ ꯌꯦꯡꯅꯤ ꯆꯦꯞꯇꯔꯥꯏꯖꯦꯁꯟꯁꯤꯅ ꯄꯤꯛ ꯍꯥꯏꯗꯤ ꯌꯥꯝꯅ ꯄꯤꯛꯁꯟꯒꯗꯤ ꯑꯇꯩ ꯑꯇꯩ ꯑꯗꯨꯝ ꯀꯣꯟꯁꯤꯜꯂꯛꯀꯅꯤꯕ
ꯑꯥ
ꯍꯧꯖꯤꯛꯀꯤꯅ ꯂꯥꯏ ꯍꯔꯥꯎꯕꯗ ꯌꯥꯎꯔꯤꯕ ꯇꯧꯍꯩꯗꯕꯁꯤꯡꯑꯅ ꯄꯥꯅꯤꯡꯕ
ꯎꯝ
ꯍꯥꯏꯗꯤ ꯑꯩꯈꯣꯏ ꯂꯩꯇꯦ ꯂꯩ ꯍꯥꯔꯥꯎꯕꯗ ꯈꯣꯠꯇꯦ ꯍꯥꯏꯕꯗꯣ
ꯎꯝ ꯑꯗꯨ ꯂꯥꯏ ꯍꯔꯥꯎꯕꯁꯨ ꯑꯃꯨꯛꯀ ꯃꯈꯟꯁꯨ ꯑꯃꯨꯛ ꯌꯥꯝꯃꯤꯕ
ꯃꯈꯟ ꯂꯥꯏꯍꯔꯥꯎꯕ ꯃꯈꯜ ꯂꯣꯏ ꯇꯧꯔꯣꯏ ꯀꯪꯂꯩ ꯍꯔꯥꯎꯕꯗ ꯀꯪꯂꯩ ꯍꯔꯥꯎ ꯋꯥꯈꯛꯀꯤ ꯑꯩꯅ ꯄꯥꯏꯗꯨꯖꯦ ꯑꯗꯨꯗꯤ ꯇꯧꯔꯣꯏ ꯃꯐꯝ ꯃꯐꯝꯒꯤꯗꯤ ꯇꯧꯔꯔꯣꯏꯕ ꯀꯪꯡꯂꯩ ꯍꯔꯥꯎꯕꯗ ꯃꯆꯠꯇ ꯇꯧꯍꯩꯗꯕꯁꯤꯡꯁꯦ
ꯍꯣꯏ
ꯑ ꯅꯈꯣꯏꯅ ꯌꯥꯝ ꯀꯤꯅ ꯂꯨꯅ ꯂꯧꯅꯔꯒ ꯀꯩꯁꯨ ꯑꯣꯏꯔꯝꯗꯕ ꯅ ꯂꯩ ꯀꯩꯁꯨ ꯂꯥꯏꯅ ꯂꯧꯅꯔꯒ ꯑꯃꯨꯛ ꯂꯨ ꯄꯣꯇꯁꯦ ꯌꯥꯝꯅꯁꯤꯕ ꯄꯣꯠꯁꯦ ꯊꯤꯖꯟꯕꯤꯗꯕꯤꯗ ꯃꯥ ꯈꯇꯧꯗꯗꯤ ꯀꯥꯏꯗꯒꯤ
ꯒ꯭ꯌꯟꯒ ꯇꯥꯗꯦꯗ
ꯑꯩꯅ ꯑꯩꯅ ꯄꯝꯖꯅ ꯈꯟꯒꯤꯕ ꯇꯣꯄꯤꯛꯅꯤ ꯏꯕꯦꯝꯃ ꯀꯔꯤ ꯊꯣꯛꯇꯣꯏꯅꯣ ꯈꯪꯗꯦ
ꯍꯤ ꯍꯤ ꯇꯣꯄꯤꯛꯁꯤꯕꯨꯗꯤ ꯀꯩꯅꯣ ꯇꯧꯕꯗꯗꯤ ꯌꯥꯝꯃꯤ ꯏꯟꯇꯔꯦꯁ ꯑꯣꯏꯕꯗꯣ ꯑꯣꯏ ꯍꯥꯏꯕ ꯑꯗꯨꯒ ꯇꯧꯕꯗꯗꯤ ꯋꯥꯒꯗꯕ ꯇꯧꯕꯗꯗꯤ ꯋꯥꯒꯗꯕ ꯍꯌꯦꯡ ꯄꯥꯛ ꯊꯣꯛꯇ ꯊꯣꯛ ꯀꯣꯏꯁꯟ ꯍꯪꯕꯁꯦ ꯑꯗꯨ ꯀꯣꯏꯁꯟ ꯌꯥꯝ ꯍꯪꯅꯤꯡꯉꯥꯏꯒꯤ ꯑꯣꯏꯕꯤꯗꯣ ꯑꯣꯏꯅꯦ ꯍꯥꯏꯕ ꯀꯩꯅꯣꯝ ꯃꯆꯥ ꯑꯃꯒꯤꯁꯨ ꯏ ꯑꯗꯨꯗꯤ ꯇꯧ ꯑꯗꯨ ꯇꯧꯔꯤꯗꯨꯗꯤ ꯑꯗꯨ ꯇꯧꯕ ꯌꯥꯏꯑꯕ
ꯎꯝ ꯑ ꯐꯠꯇ꯭ꯔꯖꯤꯅ ꯀꯩꯒꯤ ꯀꯩꯗꯧꯕꯒꯤ ꯁꯥꯖꯤꯟꯅꯩ ꯑꯗꯨ ꯇꯧꯔꯀꯥꯟꯗꯣ ꯑꯩꯅ ꯑꯩꯅ ꯍ
ꯐꯠꯇꯦ ꯍꯥꯏꯔ ꯀꯩꯗꯧ ꯀꯩꯗꯧꯕꯒꯤ ꯇꯧꯔꯝꯃꯤꯕ
ꯎꯝ ꯑ ꯑꯩꯅ ꯀꯗꯧꯕꯒꯤ ꯑꯩꯅ ꯁꯥꯔꯣꯃꯦꯁꯅ ꯃꯤ ꯊꯥꯖꯠꯅ ꯊꯥꯖꯅꯕꯤꯅꯤ ꯀꯩꯅꯣ ꯌꯥꯝ ꯍꯪꯕꯖꯨ ꯌꯥꯄꯣꯟꯅꯠꯇꯦ ꯑꯗꯨꯗ ꯑꯩ ꯑꯩꯈꯣꯏꯒꯤ ꯇꯨꯡꯗ ꯐꯠꯇꯅꯕ ꯊꯣꯛꯂꯛꯅꯕ ꯃꯌꯥꯝꯗꯣ ꯀꯤꯍꯜꯂꯝꯕꯁꯨ ꯌꯥꯎꯋꯦꯕꯀꯣ
ꯎꯝ ꯑꯦ ꯏꯆꯦ ꯉꯁꯥꯏ ꯐꯣꯝꯒꯤꯗꯣ
ꯎꯝ
ꯑꯗꯨ ꯀꯃꯥꯏ ꯍꯥꯏꯈ꯭ꯔꯒꯦ
ꯍꯌꯦꯡ ꯂꯥꯛꯑꯣ ꯍꯥꯏꯗꯨꯗꯤ ꯁꯥꯔ ꯁꯅꯥꯖꯥꯎꯕꯅ
ꯑꯣ ꯍꯌꯦꯡ ꯁꯦꯝꯒꯦ ꯍꯥꯏꯕ ꯀꯩꯅꯣ ꯑꯁꯤ ꯑ ꯗꯥ ꯔꯣꯕꯤꯟꯁꯟꯗꯣ ꯃꯥꯅ ꯑꯅꯧꯕ ꯑꯃ ꯁꯦꯝꯃꯦ ꯍꯥꯏꯔ ꯑꯗꯨꯗꯨꯝ ꯈꯔ ꯂꯥꯏ ꯃꯥꯜꯂꯦ ꯍꯥꯏꯕ꯭ꯔꯣ ꯀꯩꯅꯣꯝ ꯍꯥꯏꯕꯅꯦ ꯃꯥꯅ
ꯑꯣ
ꯍꯌꯦꯡ ꯂꯥꯛꯑꯣ ꯍꯥꯏꯔꯛꯄ꯭ꯔꯣ
ꯍꯌꯦꯡꯁꯦ ꯁꯔ ꯁꯥꯔꯅ ꯂꯑꯣ ꯑꯩꯖꯤ ꯖꯥꯛꯑꯣꯏ ꯍꯌꯦꯡ
ꯑꯩ ꯑꯩ ꯑꯩꯗꯤ ꯂ ꯑꯩꯗꯤ ꯂꯥꯛ ꯑꯩꯗꯤ ꯂꯥꯛꯑꯣꯏ ꯑꯣꯖꯥ ꯑꯩꯗꯤ ꯑꯦꯛꯖꯥꯝ ꯂꯣꯏꯔꯒ ꯂꯥꯛꯀꯦ ꯍꯥꯏꯔꯝꯕꯅꯦ ꯍꯥ ꯍꯥ
ꯑꯗꯨꯅꯦ ꯐꯔꯦ ꯅꯪ
ꯑꯗ ꯃꯥ ꯍꯥꯏꯗꯤ ꯑꯩ ꯑꯗꯨꯒꯤ ꯍꯥꯏꯕꯗꯨꯗꯅꯦ ꯃꯥ ꯑꯣ ꯇꯝꯐꯥꯗ ꯄꯤꯔꯛꯑꯁꯨ ꯄꯤꯔꯛꯎꯅꯦ ꯀꯅꯥꯅꯣꯝꯗ ꯄꯤꯔꯛꯀꯦꯕ꯭ꯔꯥ ꯍꯥꯏꯕꯨꯗꯤ ꯍꯥꯏꯖꯕꯅꯦꯕ
ꯑꯥ
ꯑꯍꯝ ꯑꯗꯣ ꯍꯧꯖꯤꯛꯀꯤ ꯃꯄꯥ ꯑꯃꯒꯤꯗꯣ ꯑ ꯑꯦꯛꯖꯥꯝ ꯂꯣꯏꯔꯒ
ꯇꯣꯄꯤꯛ ꯑꯃꯒꯤ ꯃꯔꯝꯗ ꯅꯩꯅꯖꯤꯅꯦ
ꯑꯦꯛꯖꯥꯝ ꯂꯣꯏꯔꯒ ꯅꯣꯡ ꯅꯤꯅꯤ ꯂꯩꯔꯒ ꯄꯤꯅꯤꯡꯕ ꯑꯩꯅ ꯃꯣꯏꯗꯤ ꯊꯥꯔꯇꯤꯗ ꯑꯩ ꯊꯥꯖꯤꯟꯕꯗꯣ ꯑꯗꯣ ꯑꯩꯅ ꯑꯣꯖꯥꯗꯕꯨꯗꯤ ꯍꯥꯏꯕꯅꯦ ꯑꯗꯣ ꯈꯪꯗꯦ ꯌꯦꯡꯉꯨ ꯍꯥꯏꯌꯦ ꯑꯗꯣ ꯑꯦꯛꯖꯥꯝ ꯍꯦꯛ ꯍꯜꯂꯛꯄꯒ ꯁꯦꯝꯕ ꯍꯥꯏꯗꯨꯗꯤ ꯑꯣꯏꯊꯣꯛꯑꯔꯣꯏꯕ
ꯑꯣꯏꯊꯣꯛꯑꯔꯣꯏ ꯑꯗꯨ ꯅꯪꯅ ꯃꯆꯥꯛꯇꯣ ꯈꯔ ꯈꯔ ꯈꯣꯝꯖꯤꯜꯂ ꯈꯣꯠꯂꯒ ꯀꯣ
ꯎꯝ ꯏꯕꯕꯨꯗꯤ ꯑꯩ ꯍꯥꯟꯅ ꯍꯧꯔꯝꯃꯕꯅꯦꯕ ꯇꯪꯈꯥꯏꯃꯨꯛꯇꯤ ꯂꯣꯏꯔꯝꯃꯅꯤꯕ
ꯎꯝ
ꯑꯗꯨꯒ ꯀꯣꯟꯅꯒꯤ ꯁꯦꯝꯖꯤꯟ ꯁꯥꯖꯤꯜꯂꯛꯄꯒꯤ ꯃꯌꯥꯝ ꯈꯔ ꯋꯥꯠꯄꯒꯤ ꯑꯗꯨ ꯑꯣꯏꯗꯣꯏꯅꯦꯕ ꯑꯗꯣ ꯑꯥ ꯃꯤꯅꯥ ꯀꯩꯅꯣ ꯇꯧꯔꯗꯤ ꯑꯗꯨ ꯑꯗꯨ ꯇꯧꯔꯗꯤ ꯑꯩꯈꯣꯏꯒꯤ ꯑꯍꯥꯟꯕ ꯑꯣꯏꯗꯣꯏꯅꯤꯅ ꯅꯤꯛꯇꯅ ꯑꯗꯨꯝ ꯂꯩꯈꯤꯕꯗꯣ
ꯃꯥꯅꯦ ꯑꯗꯣ ꯑꯩꯅ ꯍꯥꯏꯕꯅꯦ ꯑꯣꯖꯥ ꯑꯍꯟ ꯀꯩꯀꯥ ꯌꯥꯝ ꯍꯥꯞꯆꯤꯟꯕꯤꯔꯛꯀꯅꯣꯅ
ꯑꯣꯖꯥ ꯍꯥꯏꯗꯤ ꯀꯩꯅꯣ ꯇꯧꯅꯤꯅ ꯉꯁꯥꯏꯖꯨ ꯑ ꯑꯣꯖꯥ ꯕꯤꯍꯥꯔ
ꯑꯗꯨ ꯅꯝꯕꯔ ꯋꯥꯟꯅꯦ ꯑꯗꯨ ꯅꯝꯕꯔ ꯋꯥꯟꯅꯦ ꯍꯪꯕꯗꯥ
ꯑꯗꯣ ꯑꯗꯨꯗꯣ ꯃꯥꯏ ꯃꯈꯥꯗ ꯁꯦꯡꯋꯥꯏꯗ ꯐꯣꯛꯂꯣꯔ ꯇꯧꯈꯤꯗꯅ ꯑꯩꯥꯏ ꯐꯣꯛꯂꯣꯔ ꯃꯥꯏ ꯃꯈꯥ ꯇꯧꯈꯤꯕꯅꯦꯕ ꯑꯗꯣ ꯉꯁꯥꯏ ꯄꯨ ꯌꯥꯏ ꯁ꯭ꯀꯨꯜꯗꯣ ꯉꯁꯥꯏ ꯑꯏꯕꯗꯣ ꯃꯥꯏ ꯃꯄꯥ ꯃꯥꯏ ꯃꯄꯥꯗ ꯑꯣꯏꯕ ꯑꯗ ꯉꯁꯥꯏ ꯂꯩ ꯆꯪꯕ ꯀꯥꯟꯗ ꯑꯄꯨ ꯑꯩꯈꯣꯏꯗꯤ ꯏꯄꯨ ꯊꯣꯛꯑꯦꯕ ꯉꯁꯥꯏꯒꯤꯗꯣ ꯑꯗꯨꯗꯣ ꯑꯣꯖꯥ ꯁꯅꯥꯖꯥꯎꯕ ꯇꯧꯔꯒ ꯑꯩꯅ ꯑꯣꯖꯥ ꯑꯩ ꯏꯄꯨꯗ ꯑꯩꯒꯤ ꯑꯣꯖꯥꯗꯣ ꯁꯤꯁꯤꯅꯤꯅ ꯇꯥꯛꯄꯒꯤ ꯉꯁꯥꯏ ꯆꯪꯉꯦꯕ ꯑꯦ ꯆꯪꯕꯀꯥꯟ ꯑꯗ ꯑꯣꯖꯥ ꯕꯤꯍꯥꯔꯤꯗꯨꯁꯨ ꯆꯪꯉꯛꯑꯦ ꯑꯗꯨꯒ ꯑꯣꯖꯥꯅ ꯑꯩꯒꯤ ꯑꯣꯖꯥꯗꯨꯅ ꯑꯣꯖꯥ ꯕꯤꯍꯥꯔꯤꯗ ꯁꯤ ꯑꯩꯒꯤ ꯁꯥꯇ꯭ꯔꯤꯅꯤꯅ ꯇꯥꯛꯄꯁꯤꯗ ꯃꯔꯤ ꯃꯔꯤ ꯁꯝꯅꯔꯗ꯭ꯔꯥ ꯁꯝꯅꯕꯖꯤꯗ ꯉꯁꯥꯏ ꯅꯪ ꯀꯔꯤ ꯇꯧꯔꯤꯕ ꯇꯧꯔꯤ ꯑꯗꯨ ꯁꯦꯛꯃꯥꯏꯅ ꯇꯧꯏꯤ ꯍꯥꯏꯕꯗꯨ ꯁꯤꯁꯤꯅꯤ ꯇꯧꯔꯨꯕꯗꯩꯗꯤ ꯍꯦꯛꯇ ꯀꯔꯤꯅꯣ ꯎꯝ
ꯀꯗꯧꯔꯩꯅꯣ
ꯀꯔꯤ ꯀꯔꯤꯅꯣꯗꯣ ꯄꯪꯈꯥꯏꯗ ꯍꯥꯏꯔꯦ ꯅꯣꯏꯗꯤ ꯑꯗꯨ ꯇꯧꯕ ꯑꯗꯥ ꯇꯧꯕ ꯑꯗꯨ ꯇꯧꯕ ꯍꯥꯏꯗꯤ ꯃꯥꯏ ꯃꯈꯥꯗ ꯍꯥꯟꯅ ꯂꯣꯏꯈ꯭ꯔꯕ ꯕꯅꯤꯅꯅꯦ ꯐꯣꯛꯂꯣꯔꯗꯣ ꯄꯍꯪꯗ ꯍꯪꯗꯅ ꯄꯉꯥꯡꯗ ꯉꯥꯡꯗꯅ ꯇꯧꯗꯅ ꯉꯥꯡꯉꯦ ꯑꯩ ꯍꯣꯏ ꯍꯣꯏ ꯍꯣꯏ ꯍꯣꯏ ꯐꯔꯦ ꯎꯝ ꯑ
ꯍꯣꯏ ꯑꯍꯜ ꯑꯖꯤꯗꯤ ꯑꯍꯜ ꯑꯁꯤꯗꯤ ꯇꯥꯛꯅꯤꯡꯕ ꯈꯪꯍ ꯍꯥꯏꯩꯅꯤꯡꯕ ꯌꯥꯝ ꯀꯟꯕ꯭ꯔꯅꯦ ꯀꯜꯂꯦꯕ ꯃꯁꯥꯒꯤ ꯑꯣꯏꯅ ꯑꯃꯔꯣꯝꯗ ꯅꯪꯒꯤꯗꯤ ꯐꯖꯅ ꯃꯆꯥꯡ ꯂꯩꯔꯤꯗꯨ ꯐꯔꯕꯅꯦ
ꯍꯣꯏ ꯑꯗꯣ ꯀꯩꯅꯣ ꯇꯧꯕꯩ ꯈꯛꯇꯅꯦ ꯆꯠꯄ ꯆꯪꯕ ꯐꯔꯛ ꯃꯤ ꯁꯤꯕꯗꯨꯗ ꯍꯦꯛꯇ ꯆꯪꯉꯨꯕ ꯐꯔꯛ ꯇꯥꯕꯒꯨꯝꯕ ꯑꯗꯒꯤ ꯅꯨꯄꯤꯒꯤ ꯅꯨꯄꯥꯒꯤ ꯊꯧꯔꯝ ꯅꯨꯄꯥꯒꯤ ꯑꯅꯝꯕ ꯇꯧꯕꯅꯤꯅ ꯆꯪꯕ ꯌꯥꯗꯕ ꯑꯗꯨꯝꯕꯗ ꯑꯣꯏ ꯑꯗꯨꯏꯅꯦ ꯑꯩꯒꯤꯅ
ꯃꯥꯅꯤ
ꯑꯩꯅ ꯇꯟꯗ꯭ꯔꯒꯗꯤ
ꯑꯩꯈꯣꯏꯒꯤ ꯀꯜ ꯀꯜꯆꯔ ꯍꯥꯏꯕ ꯀꯜꯆꯔꯁꯦ ꯌꯥꯝꯗꯤ ꯋꯥꯕ
ꯎꯝ ꯆꯪꯗ꯭ꯔꯤꯉꯩꯗꯗꯤ ꯐꯕꯀꯣ ꯆꯪ ꯑ ꯆꯪꯉꯨꯔꯀꯥꯟꯗꯗꯤ ꯐꯔꯛ ꯌꯥꯝ ꯇꯥꯕꯤꯗꯣ ꯑꯣꯏꯌꯦꯕ ꯑꯗꯒꯤ ꯑꯃꯨꯛꯀ ꯑꯩꯈꯣꯏꯅ ꯑ ꯃꯤꯉꯣꯟꯗꯒꯤ ꯈꯛꯇ ꯈꯣꯝꯕꯤꯒꯨꯝꯕꯤ ꯑꯣꯏꯈ꯭ꯔꯒꯅ ꯑꯃꯨꯛ ꯐꯔꯦ ꯃꯩꯠ ꯑꯩꯅ ꯌꯥꯎ ꯐꯟꯕꯤꯗꯥꯏ ꯏꯁꯥ ꯌꯥꯎꯁꯟꯕꯤꯗꯣ ꯑꯗꯨ ꯑꯣꯏꯔꯨ ꯄꯣꯠꯅꯤꯅꯅꯦ ꯃꯤ ꯑꯩ ꯅꯍꯥꯟꯗꯤ ꯀꯩ ꯈꯜꯂꯦ ꯍꯥꯏꯕ ꯏꯆꯦ ꯅꯍꯥꯟ ꯃꯤ ꯑꯃ ꯁꯤꯕ ꯍꯤ ꯍꯤ ꯍꯤ ꯑꯈꯣꯏ ꯃꯅꯥꯛ ꯑꯗꯨꯀꯃꯥꯏ ꯅ ꯍꯥꯏꯗꯤ ꯃꯤꯗꯣ ꯁꯤꯕꯗꯣ ꯑꯩꯒꯤꯗꯨꯗ ꯌꯥꯎꯋꯤꯕꯨꯗꯤ ꯈꯪꯉꯦ ꯑꯗꯨ ꯍꯥꯏꯗꯤ ꯑꯉꯥꯡ ꯁꯨꯃꯥꯏꯅ ꯆꯠ ꯆꯠꯅꯗꯕꯤ ꯑꯗꯩ ꯑꯩꯈꯣꯏꯒꯤ ꯍꯥꯢꯗꯤ ꯃꯥꯏ ꯃꯥꯏ ꯀꯜꯆꯔ ꯈꯔ ꯂꯩꯖꯩꯗꯅꯀꯣ
ꯎꯝ
ꯆꯪꯉꯨꯕꯁꯨ ꯐꯔꯛ ꯇꯥꯕꯤ ꯑꯗꯨ ꯀꯃꯥꯏꯅ ꯆꯪꯉꯥꯒ ꯃꯤ ꯑꯁꯤꯕꯒꯤꯗꯨ ꯌꯦꯡꯉꯨꯗꯣꯏꯅꯣ ꯃꯤ ꯑꯩꯈꯣꯏ ꯅꯨꯄꯤꯒꯩꯅ ꯇꯧꯗꯕ ꯊꯕꯛ ꯀꯩꯀꯩ ꯃꯌꯥꯝ ꯂꯩꯔꯤꯕꯗꯨꯗꯀꯣ
ꯎꯝ
ꯏꯊꯟꯗ ꯑꯣꯏꯅ ꯃꯊꯥ ꯁꯥꯔꯦ ꯆꯠꯇ꯭ꯔꯦ
ꯎꯝ
ꯆꯠꯇꯤ ꯆꯠꯅꯤꯡꯉꯥꯕ ꯑꯗꯣ ꯃꯤ ꯁꯤꯕꯗꯨ ꯐꯖꯃꯟꯗꯕ ꯇꯣ ꯆꯠꯅꯕꯤ ꯍꯥꯏꯕ ꯑꯃꯥ ꯂꯩꯕꯅꯤꯅ ꯃꯤ ꯑꯥ ꯃꯤ ꯁꯤꯕꯗꯨꯗ ꯀꯃꯥꯏꯅ ꯐꯣꯇꯣ ꯅꯝꯒꯦ ꯍꯥꯏꯔꯨꯅꯤ ꯑꯥꯢ ꯆꯪꯉꯥꯒ ꯍꯪꯉꯨ ꯀꯔꯥꯏ ꯍꯪꯉꯨꯅꯤ ꯇꯧꯗꯅꯅꯦ ꯢꯁ ꯑꯩ ꯃꯊꯥ ꯑꯣꯏꯅ ꯑꯣ ꯁꯤꯁ ꯏꯟꯗꯦ ꯢꯅꯥ ꯐꯠ ꯍꯔꯥꯎ ꯅꯨꯡꯉꯥꯏꯕ ꯑꯣꯏꯗꯤ ꯐꯕ
ꯎꯝ ꯍꯣꯏ ꯍꯣꯏ ꯌꯥꯔꯦꯁꯦ ꯑꯩ ꯑꯝꯇ ꯊꯝꯃꯒꯦꯀꯣ
ꯍꯣꯏ ꯍꯣꯏ ꯃꯥ ꯄꯨꯡ ꯇꯥꯔꯕ꯭ꯔꯣ
ꯑ ꯀꯣꯌꯦ ꯊꯣꯛꯔꯛꯑꯦ ꯑꯩ ꯊꯝꯃꯒꯦ
ꯍꯣꯏ ꯍꯣꯏ
ꯍꯝ ꯍꯥ